ꯔꯩꯖꯧꯒ꯫
ꯁꯨꯝ ꯐꯝꯃꯒ ꯂꯩꯗ꯫
ꯀꯅꯥ ꯀꯅꯥ꯫
ꯑꯩ ꯏꯊꯟꯗꯅꯦ꯫
ꯏꯊꯟꯗ ꯇꯨꯝ ꯂꯩꯕ꯭ꯔꯣ ꯅꯣꯡ ꯆꯨꯕ꯭ꯔꯣ꯫
ꯅꯣꯡ ꯉꯁꯥꯏꯗꯤ ꯈꯔ ꯆꯨꯔꯒ ꯍꯧꯖꯤꯛꯤ ꯑꯗꯨꯃꯨꯛ ꯂꯦꯞꯄꯔ꯫ ꯅꯨꯡꯁꯥ ꯃꯣꯊꯣꯂ꯫
ꯑꯣ꯫ ꯎꯝꯅꯥꯎꯗꯨ ꯀ ꯑꯩꯗꯤ ꯃꯥ ꯄꯥꯗ ꯐꯥꯎꯥꯎꯂ ꯌꯥꯕ
ꯑ
ꯏꯆꯤꯟ ꯏꯅꯥꯎ ꯀꯌꯥ ꯀꯦ ꯀꯌꯥ ꯂꯩꯒꯦ
ꯑ ꯑ ꯈ
ꯑꯅꯤ ꯈꯣ ꯇꯔꯣ ꯅꯨꯄꯥ ꯀꯌꯥ ꯅꯨꯄꯤ ꯅꯨꯄꯤ ꯑꯃ ꯅꯨꯄꯥ ꯑꯃ
ꯑꯣꯟ ꯄꯥꯈꯠꯇ
ꯑꯥ
ꯑꯣ ꯌꯥꯝ ꯐꯥꯏꯗ ꯑꯗꯨꯁꯨ ꯍ ꯑꯩꯈꯣꯏꯗꯤ ꯌꯥꯝꯃꯦ
ꯑꯌꯨꯛ ꯑꯌꯨꯛꯀꯤ ꯑꯌꯨꯛꯁꯦ ꯀꯩ ꯌꯦꯟꯁꯥꯡ ꯆꯥꯔꯒꯦ
ꯍꯥꯎ ꯑ ꯑꯩꯈꯣꯏꯗꯤ ꯁꯧꯒ ꯀꯩꯅꯣ ꯆꯥꯏꯅꯦ ꯁꯧꯒ꯭ꯔꯤ ꯍꯥꯏꯕ꯭ꯔꯥ ꯁꯧꯒ꯭ꯔꯤꯗ ꯑꯂꯨ ꯀꯥꯡꯪꯁꯣꯏ ꯑꯃ ꯅꯣꯏꯗꯤ
ꯑꯩꯈꯣꯏꯅ ꯑꯜꯂꯨꯒ ꯍꯋꯥꯏ
ꯍꯥꯎꯅ
ꯁꯨꯈꯪꯅꯦꯗ
ꯍꯣꯔꯦꯟꯗꯤ ꯀꯅꯥ ꯆꯥ ꯊꯣꯡꯗꯣꯏꯕ ꯅꯪꯅ ꯊꯣꯡꯗꯣꯏꯔꯣ꯫
ꯅꯠꯇꯦ ꯏꯇꯩ ꯃꯅꯥ ꯊꯣꯡꯕꯅꯦ
ꯎꯝ ꯎ ꯎꯝ ꯏꯇꯩꯃ ꯂꯩꯔꯕꯣ꯫
ꯑꯣ
ꯑꯗꯨꯝ ꯇꯨꯝ ꯂꯩꯔꯗꯣꯏꯔꯣ ꯁꯨꯔꯣꯏꯗ꯭ꯔꯣ
ꯊꯕꯛ ꯁꯨꯗꯌꯥ ꯍꯥꯏ
ꯅꯨꯡꯉꯥꯏꯅꯦ